ꯇꯥꯕ
ꯇꯥꯔꯦ ꯅꯪ ꯉꯁꯥꯏ ꯀꯥꯏ ꯆꯠꯂꯨꯏꯅꯣ ꯑꯥ ꯑꯥ ꯁꯧꯒ꯭ꯔꯤ ꯉꯁꯥꯏ ꯀꯥꯏ ꯆꯠꯂꯨꯒꯦ ꯑꯩꯅ ꯀꯣꯜ ꯇꯧꯕ ꯄꯥꯏꯔꯛꯇ꯭ꯔꯤꯗꯣ
ꯎꯝ ꯐꯣꯟ ꯆꯥꯔꯁ ꯊꯧꯖꯤꯟꯕꯅꯤ
ꯎꯝ ꯅꯪ ꯉꯁꯥꯏ ꯍꯪꯉꯣ ꯍꯥꯏꯕꯗꯨ ꯑꯃ ꯍꯥꯏꯔꯞ ꯍꯪꯉꯦꯕꯀꯣ
ꯀꯩ ꯍꯥꯏꯔꯛꯀꯦ ꯎꯝ
ꯑꯗꯨꯏꯗꯣ ꯑꯅꯤꯃꯛꯇꯣ ꯑꯗꯨꯏꯗꯨ ꯌꯦꯡꯊꯣꯛꯄ ꯃꯇꯝꯗ
ꯅꯍꯥꯟ ꯑꯩꯈꯣꯏꯅ ꯌꯦꯡꯉꯨꯕ ꯃꯇꯝ ꯑ ꯅꯍꯥꯟ ꯑꯩꯈꯣꯏꯅ ꯌꯦꯡꯉꯨꯕꯗꯣ ꯃꯃꯥꯒꯤ ꯑꯃ
ꯎꯝ
ꯑꯗꯨꯏꯗꯨꯗ ꯑꯃꯒ ꯆꯍꯨꯝꯃꯨꯛ ꯆꯪꯉꯦ ꯍꯥꯏꯌꯦ ꯉꯔꯥꯡ ꯑꯩꯈꯣꯏ ꯁꯤꯗꯩꯖꯨ ꯏꯟꯗꯣꯝꯆꯥ ꯑꯃ ꯌꯦꯡꯉꯨꯏ ꯑꯅ ꯃꯁꯥ ꯉꯝꯗꯦꯅ ꯇꯧ ꯂꯩꯔꯝꯃꯤ ꯑꯗꯨ ꯍꯥꯏꯒꯦꯅ ꯉꯁꯥꯏ ꯐꯣꯟ ꯇꯧꯔꯛꯑꯝꯕꯅꯦ ꯑꯗꯣ ꯍꯥꯥ
ꯑꯗꯨꯗꯕꯨ ꯇꯦꯁ ꯅꯨꯡ ꯇꯧ ꯋꯥꯕ꯭ꯔꯕ
ꯌꯥꯏꯌꯦ ꯁꯨ ꯁꯨꯒ꯭ꯔꯗꯤ ꯌꯥꯕꯅꯦ ꯑꯩ ꯈꯪꯉꯦꯕꯀꯣ ꯑꯗꯨ ꯀꯣꯂꯦꯖ ꯑꯗꯨꯗꯤ ꯈꯪꯗꯕ ꯑꯩꯅ ꯐꯖꯅ
ꯑꯗꯨ ꯌꯥꯏ ꯍꯥꯏꯕ꯭ꯔꯕ
ꯎꯝ ꯌꯦꯡꯊꯣꯛꯅꯤꯡꯉꯤꯔꯣ ꯇꯥꯕ꯭ꯔꯣ
ꯎꯝ ꯈꯜꯂꯤꯕꯅꯤ ꯑꯗꯨ ꯅꯣꯏ ꯑꯃ ꯀꯩꯅꯣꯗꯨꯗꯤ ꯏꯃ ꯍꯣꯞ ꯆꯥꯅ ꯑꯃꯁꯁꯨ ꯂꯩꯗꯅꯦ
ꯑꯗꯨꯒꯤꯗꯨꯗꯤ ꯍꯪꯗꯔꯦ ꯑꯃ ꯔꯣꯕꯤꯟꯒꯤꯗꯨ ꯌꯥꯏ ꯍꯥꯏꯕꯅꯤꯅ ꯃꯥꯒꯤꯅ ꯐꯕ ꯍꯦꯟꯕꯅꯦꯕ
ꯎꯝ
ꯇꯥꯕ꯭ꯔꯣ
ꯇꯥꯏꯌꯦꯦ ꯀꯥꯆꯤꯡ ꯃꯤꯅꯤꯠ ꯀꯩꯅꯣ ꯂꯩꯇꯕ꯭ꯔꯣ ꯕꯥꯕꯤꯅꯥꯒꯤ
ꯑꯗꯨꯒꯤꯗꯣ ꯑꯩ ꯉꯁꯥꯏ ꯍꯥꯏꯗꯨꯗꯤ ꯏꯃꯥ ꯏꯃꯥꯒꯤꯗꯨꯣ ꯑꯗꯨꯒꯤꯗꯨꯗ ꯇꯦꯁ ꯇꯧꯕꯁꯤꯡꯗꯨ ꯅꯪꯅ ꯍꯥꯏꯗꯨꯗꯣ ꯊꯥꯗꯣꯏꯅꯦꯕ ꯆꯞ ꯃꯥꯟꯅꯩ ꯑꯩꯈꯣꯏꯁꯤ ꯀꯪꯂꯥ ꯄꯔꯦꯡꯒꯤꯗ ꯑꯃ ꯑꯕꯥꯟ ꯂꯩꯕꯗꯣ ꯑꯗꯨꯏꯗꯨꯁꯨ ꯀꯩꯗꯧꯏꯤ ꯍꯥꯏꯒꯪꯁꯤꯗ ꯁꯤꯗ ꯇꯦꯁ ꯁꯦꯝꯄꯜ ꯂꯧꯕꯁꯤꯡꯗꯨ ꯕꯕꯤꯅꯥꯗ ꯑꯣꯏꯅ ꯊꯥꯏ ꯑꯗꯨꯃꯥꯏꯅ ꯍꯥꯏꯌꯦꯕ
ꯎꯝ
ꯗꯥꯏꯔꯦꯛ ꯑꯣꯏꯅ ꯂꯤꯡ ꯂꯩꯅꯕꯗꯤ ꯅꯠꯇꯕ ꯃꯥꯜꯂꯦ
ꯅꯠꯇꯅ ꯑꯩꯈꯣꯏ ꯈꯔ ꯔꯤꯖꯜ ꯄꯤꯗꯧ ꯋꯥꯟꯗꯦꯅꯦ
ꯇꯥꯗ꯭ꯔꯦ
ꯑꯗꯨꯗꯤ ꯈꯨꯗꯛꯇ ꯔꯤꯖꯜ ꯄꯤꯧ ꯋꯥꯟꯗꯦꯕ ꯈꯨꯗꯛꯇ
ꯍꯥ
ꯈꯨꯗꯛꯇ ꯔꯤꯖꯜ ꯄꯤꯗꯧ ꯃꯥꯟꯗꯦꯕ ꯑꯗꯨꯗꯤ
ꯀꯩꯅꯣꯒꯤꯗꯤ ꯄꯤꯔꯛꯀꯅꯤ ꯎ ꯅꯍꯥꯟ ꯑꯩꯈꯣꯏꯅ ꯌꯦꯡꯊꯣꯛꯄ ꯑꯃꯗ ꯑꯗꯨꯏꯗꯨꯗ ꯆꯠꯂꯨꯔꯕꯗꯤ ꯑꯗꯨꯝ ꯌꯦꯡ ꯂꯣꯏꯕꯒ ꯄꯨꯡꯈꯥꯏꯃꯨꯛ ꯂꯩꯕ ꯄꯤꯔꯛꯀꯅꯦꯕꯀꯣ ꯑꯗꯨꯒ ꯏꯃꯥꯒꯤꯁꯨ ꯅꯣꯡꯃꯔ ꯅꯤꯅꯤꯔꯛꯗꯤ ꯆꯪꯕꯅꯦꯕ ꯔꯤꯖꯜ ꯄꯤꯔꯀꯥꯟꯗ
ꯑꯃꯒ ꯀꯌꯥ ꯍꯥꯞ ꯆꯪꯉꯦꯕ
ꯑꯃꯒ ꯆꯍꯨꯝꯃꯨꯛ ꯍꯥꯏ
ꯊꯨꯝꯃꯣꯏ ꯆꯍꯨꯝꯃꯣ
ꯎꯝ
ꯑꯩ ꯏꯃꯥꯟꯅꯕ ꯑꯗꯨꯝ ꯐꯣꯟ ꯇꯧꯔ ꯍꯪꯒꯦ ꯑꯗꯨꯗꯤ
ꯍꯥꯥ
ꯕꯕꯤꯔꯥꯅ ꯀꯌꯥꯨꯛ ꯆꯪꯅꯣ ꯑꯝ ꯍꯪꯅꯈꯤꯒꯦꯕ
ꯍꯪꯉꯣ ꯑꯗꯨꯒ ꯐ ꯇꯧꯕꯗꯣ ꯑꯗꯨꯏꯗꯨꯗ ꯌꯦꯡꯊꯣꯛꯎꯁꯦ ꯂꯣꯏ ꯁꯨꯇꯤꯁꯨ ꯂꯩꯕꯅꯤꯅ ꯍꯧꯖꯤꯛꯇꯤ
ꯕꯔꯥ ꯁꯤꯗꯒꯤ ꯕꯔꯥ ꯅꯨꯡ ꯆꯠꯄ ꯈꯣꯠꯄ ꯀꯩꯗꯧꯕ ꯑꯃꯥꯡ ꯃꯊꯥ ꯇꯣꯡꯍꯟꯕ
ꯀꯔꯌꯥ
ꯕꯕꯤꯌꯥꯗꯚꯏꯗꯣ
ꯎꯝ
ꯁꯤꯗꯒꯤ ꯚꯔꯥ ꯅꯨꯡꯒ ꯆꯤꯟꯁꯤꯟꯕ ꯇꯥꯔꯗꯤ ꯑꯃ ꯑꯃꯇꯥ ꯇꯧ ꯋꯥꯥꯟꯕ ꯍꯥꯏꯇꯥꯔꯦ
ꯑꯦ ꯑꯗꯨꯕꯨꯗꯤ ꯚꯔꯥ ꯌꯥꯎꯔꯀꯥꯟꯗꯕꯨꯗꯤ ꯈꯔꯗꯤ ꯆꯤꯡꯁꯤꯟꯗꯣꯏꯅꯤ ꯀꯩꯅꯣ
ꯑꯣ ꯔꯤꯖꯜꯗꯨꯨꯅ ꯐꯖꯅꯝ ꯄꯤ ꯌꯥꯕ꯭ꯔꯣ ꯅꯣꯏ ꯀꯩꯅꯣꯗꯨꯣ
ꯑꯩꯈꯣꯏꯅ ꯑꯅ ꯌꯦꯡꯉꯨꯕꯒꯤꯗꯨꯔꯣ
ꯎꯝ
ꯑꯥ ꯄꯤꯌꯦ ꯅꯍꯥꯟ ꯃꯃꯥꯒꯤ ꯔꯣꯇꯦꯖ ꯌꯥꯎꯗꯕ꯭ꯔꯣ
ꯌꯎꯗꯗ ꯀꯩꯅꯃꯣꯏꯅꯤ ꯑꯜꯇ꯭ꯔꯥꯁꯥꯎꯟ ꯑꯣꯏꯗꯤ
ꯎꯝ ꯑꯩꯈꯣꯏ ꯕꯥꯒꯤꯁꯨ ꯁꯨꯒꯔ ꯃꯣꯏꯒꯤꯗ ꯑꯗꯨꯝ ꯇꯦꯁ ꯇꯧꯕꯅꯦꯕꯀꯣ
꯭ꯂꯛ ꯀꯦꯅꯦ꯭ꯂ ꯭ꯂꯛ ꯀ ꯌꯎ ꯅꯜꯥ ꯅ
ꯎꯝ ꯑꯍꯣꯕꯥꯒꯤꯁꯨ ꯑꯗꯨꯝ ꯇꯥꯡꯀꯛ ꯇꯥꯡꯀꯛꯥꯀꯛꯅꯗꯤ ꯅꯍꯥꯟꯒꯤ ꯑꯗꯨꯗ ꯆꯠꯂ ꯑꯗꯨꯝ ꯌꯦꯡꯕꯅꯦꯕꯀꯣ ꯑꯗꯨꯝ ꯃꯣꯏꯒꯤ ꯔꯤꯄꯣꯔꯠꯇꯨ ꯑꯗꯨꯝ ꯆꯨꯝꯕꯅꯦꯕ ꯑꯗꯨꯏ ꯃꯈꯥꯄꯣꯟꯅ ꯍꯤꯗꯥꯛ ꯆꯥꯕꯅꯦꯕ ꯈꯣꯕꯥꯁꯨ
ꯒꯌꯥꯟ ꯇꯗꯦ ꯑꯩ ꯈꯪꯗꯦ ꯍꯌꯦꯡꯗ
ꯕꯕꯤꯅꯥꯒꯤ ꯍꯥꯥ
ꯅꯣ ꯃꯥꯅ ꯀꯥꯏ ꯌꯦꯡꯗꯨꯏꯕ
ꯑꯈꯣꯃꯥ
ꯎꯝ
ꯑꯥ ꯍꯌꯦꯡꯕꯨꯗꯤ ꯆꯤꯡ ꯗꯥꯛꯇꯔꯗ ꯆꯠꯂꯨꯅꯤ ꯑꯗꯨ ꯂꯣꯏꯔꯒ ꯀꯩꯅꯣ ꯀꯣꯟꯅ ꯀꯗꯥꯏꯗ ꯄꯨꯕ ꯌꯥꯕꯅꯣꯗꯣ ꯌꯦꯡꯅ ꯀꯔꯤꯒꯤꯅꯣ ꯈꯪꯗꯦꯕꯀꯣ
ꯀꯔꯤ
ꯀꯔꯤꯅꯣ ꯈꯪꯗꯦꯕꯀꯣ ꯑꯈꯣꯃꯥꯅ ꯍꯥꯏꯁꯦ ꯃꯥꯒꯤꯅꯦ ꯃꯃꯤꯠꯁꯦ ꯁꯨꯝ ꯐꯝꯃꯒ ꯊꯕꯛ ꯇꯧꯔꯝꯕꯁꯦ ꯁꯝꯒꯨꯝꯕ ꯀꯩꯒꯨꯝꯕ ꯊ꯭ꯔꯦꯠ ꯂꯥꯏꯛ ꯏꯁꯇ꯭ꯔꯛꯆꯔ ꯍꯥꯏꯇꯥꯔꯦ ꯑꯗꯨꯒꯨꯝꯕ ꯈꯔ ꯁꯨꯝ ꯄꯥꯏꯈꯤꯕ ꯎꯏ ꯁꯤꯅꯦꯕ ꯃꯥꯅ ꯍꯥꯏꯔꯤꯁꯦ ꯀꯔꯤꯅꯣ ꯒ꯭ꯌꯥꯟ ꯇꯥꯗꯕ ꯂꯪ ꯃꯥꯟ
ꯉꯥꯏꯍꯥꯛꯇꯪ ꯇꯧꯔꯝꯕ ꯅꯠꯇ꯭ꯔꯒ ꯁꯨꯝ ꯇꯣꯏꯅ ꯎ ꯇꯧꯔꯤꯔ ꯀꯃꯥꯏꯅ ꯇꯧꯅꯣ
ꯍꯞꯇꯥꯃꯨꯛ ꯐꯥꯔꯦ ꯑꯗꯨꯝ ꯃꯔꯛ ꯃꯔꯛ ꯎꯏ ꯊꯕꯛꯀ ꯈꯤꯇꯪ ꯁꯨꯔꯨꯔꯗꯤ ꯑꯩꯅ ꯇꯟꯗꯟ ꯄꯥꯏꯕꯤꯗꯣ ꯑꯗꯨꯃꯥꯏꯅꯒ ꯇꯧꯕ꯭ꯔꯥ ꯍꯥꯏꯀꯥꯟꯗ ꯑꯃꯃꯨꯛ ꯇꯧꯏ ꯃꯥꯏꯁꯦ ꯗꯤꯄꯤꯁꯨ ꯌꯦꯡꯊꯣꯛꯁꯤꯔꯥ ꯈꯜꯂꯤꯕ ꯑꯍꯨꯝ ꯃꯥ ꯕꯤꯄꯤ ꯂꯣ ꯑꯣꯏꯕꯅꯦꯕ ꯑꯗꯨꯒꯤꯁꯨ ꯑꯃꯨꯛ ꯃꯥꯜꯂꯤꯕ ꯑꯩꯁꯦ
ꯑꯗꯤ ꯎꯕꯗꯣ ꯃꯔꯛ ꯃꯔꯛꯈꯛꯇ꯭ꯔꯥ ꯑꯗꯨꯝ ꯅꯨꯡꯇꯤ ꯇꯧꯔꯤꯔꯕ
ꯍꯞꯇꯥ ꯍꯞꯇꯥꯃꯨꯛ ꯐꯥꯔꯦ ꯍꯥꯏꯌꯦꯕꯀꯣ
ꯎꯝ
ꯑꯗꯨꯝ ꯁꯨꯃꯥꯏꯅ ꯈꯔ ꯈꯔ ꯎꯕ ꯃꯥ ꯑꯗꯨ ꯃꯔꯛ ꯃꯔꯛ ꯀꯔꯤꯅꯣꯗꯤ ꯈꯪꯖꯗꯕ ꯃꯁꯥꯗ
ꯑꯇꯩꯩ ꯀꯩꯁꯨ ꯊꯣꯏꯗꯣꯛꯄ ꯇꯧꯗꯕ꯭ꯔꯥ
ꯑꯇꯩꯗꯤ ꯊꯣꯏꯗꯣꯛꯄ ꯇꯧꯗꯦ
ꯃꯤꯠꯀꯤ ꯑꯣꯏꯖꯥꯠꯔꯣ
ꯍꯥ
ꯃꯤꯠꯀꯤ ꯑꯣꯏꯖꯥꯠꯂꯕ
ꯃꯤꯠꯀꯤ ꯑꯣꯏꯗꯣꯏꯅꯦ ꯑꯈꯣꯕꯗꯤ ꯑꯅꯥꯅꯥ ꯊꯕꯛ ꯁꯨꯔꯨ ꯍꯜꯂꯛꯑꯒ ꯉꯁꯤꯗꯤ ꯊꯕꯛ ꯁꯨꯔꯔꯣꯏ ꯈꯣꯏ ꯊꯥꯎꯒꯤ ꯆꯠꯈꯤꯕꯅꯦ ꯅꯨꯡꯉꯥꯏꯔꯦ ꯃꯥ ꯒꯥꯔꯤ ꯃꯆꯥ ꯑꯃꯒ ꯇꯧꯔꯁꯤꯗ
ꯀꯔꯤ ꯒꯔꯤꯃꯆꯥ
ꯑꯩꯈꯣꯏ ꯆꯦꯍꯣꯏ ꯀꯩꯔꯛꯀꯤ ꯁꯤꯗ ꯊꯝ ꯂꯩꯔꯝꯃꯤ
ꯀꯩꯗꯧꯕꯩ ꯊꯝ
ꯍꯥꯥ
ꯀꯩꯗꯧꯕꯩ ꯑꯗꯥ ꯊꯝꯃꯤꯅꯣ
ꯃꯣꯏ ꯑꯁꯣꯝꯗꯣ ꯒꯥꯔꯤꯁꯨ ꯌꯥꯝ ꯋꯥꯏꯅꯩ ꯍꯥꯏ ꯑꯗꯨꯒꯤ ꯑꯅꯤꯁꯨ ꯁꯨꯕꯩ ꯊꯝꯃꯤꯔ ꯈꯪꯗꯦ
ꯎꯝ
ꯅꯪꯗ ꯉꯁꯥꯏ ꯀꯩ ꯃꯊꯦꯜ ꯆꯥꯔꯕ
ꯃꯥꯏꯔꯦꯟ ꯆꯥꯏ
ꯃꯥꯏꯔꯦꯟ
ꯎꯝ
ꯎꯝ ꯃꯥꯏꯔꯦꯟꯁꯦ ꯈꯔ ꯄꯥꯝꯃꯃꯤꯅ ꯆꯥꯁꯦ ꯐꯖꯅ ꯍꯥ
ꯆꯤꯡꯒꯤ ꯍꯥꯏꯖꯦ ꯀꯩꯅꯣ ꯇꯨꯗꯨꯔꯣ ꯍꯟꯗꯛꯀꯤ ꯁꯨꯝꯔꯛ ꯑꯗꯨꯗꯨꯔꯣ
ꯍꯣꯏ ꯅꯠꯇꯦ ꯁꯨꯝ ꯇꯔꯥꯅꯤꯗ ꯂꯨꯄꯥ ꯇꯔꯥꯗꯨ ꯀꯛꯊꯣꯛꯑꯒ ꯀꯃꯥꯏ ꯀꯃꯥꯏꯅ ꯍꯥꯏꯔꯛꯄꯅꯣꯗꯣ ꯑꯗꯨꯒꯤ ꯃꯑꯣꯡ ꯌꯦꯡꯉꯒ ꯗꯣꯛꯇꯔ ꯇꯥꯅꯅꯕ ꯇꯧꯁꯦꯅ ꯍꯥꯏꯕꯤ꯫
ꯎꯝ
ꯀꯩꯒꯨꯝꯕ ꯑꯗꯨꯏꯗꯨ ꯌꯦꯡꯕꯗꯨꯗ ꯑꯅꯣꯛꯀꯨꯝꯕ ꯍꯥꯏꯩꯔꯛꯑꯒꯗꯤ꯫ ꯗꯤ ꯎꯞ ꯂꯩꯒ ꯍꯥ ꯀꯩ ꯍꯥꯏꯅꯣ
ꯀꯏꯝ ꯍꯥꯏꯗꯦꯍꯦ꯫
ꯎꯝ ꯑꯗꯨꯃꯥꯏꯅ ꯍꯥꯏꯔꯞ ꯆꯥꯅꯔꯒꯗꯤ꯫ ꯆꯥꯅꯔꯦ ꯆꯥꯟꯅꯗ꯭ꯔꯒꯗꯤ ꯑꯃꯨꯛ ꯑꯇꯣꯞꯄꯗ ꯌꯦꯡꯊꯣꯛꯁꯤꯅ꯫
ꯎꯝ
ꯍꯌꯦꯡ ꯑꯃꯨꯛ ꯑꯩꯈꯣꯏ ꯏꯕꯥꯏ ꯊꯣꯛꯂꯛꯀꯥꯟꯗ ꯏꯝꯐꯥꯜ ꯂꯣꯝꯗ ꯆꯠꯂꯒ ꯌꯦꯡꯉꯁꯨ ꯌꯥꯏꯗꯅ ꯍꯧꯖꯤꯛꯀꯤꯗꯤ ꯃꯇꯝ ꯈꯔ
ꯁꯤꯗ ꯌꯦꯡꯉꯒ ꯑꯗꯨꯝ ꯊꯝꯃꯒ ꯊꯕꯛ ꯀꯩꯁꯨ ꯁꯨꯗꯧ ꯂꯩꯇ꯭ꯔꯕꯅꯤꯅ ꯌꯨꯝꯒꯤ ꯊꯕꯛ ꯀꯀꯥ ꯁꯨꯕꯅꯤꯅ ꯑꯗꯨꯝ ꯂꯩꯖꯔꯁꯅꯨ꯫
ꯀꯩꯅꯣ ꯑꯐꯕ ꯂꯩꯕ ꯂꯩꯕ꯭ꯔꯥ ꯅꯣꯏ ꯀꯩꯅꯣꯗꯨꯣ ꯏꯃꯥꯒꯤꯗꯨꯕꯣ꯫
ꯗꯣꯛꯇꯔ ꯑꯐꯕ
ꯎꯝ
ꯑꯩ ꯈꯪꯗꯦꯅꯦ ꯏꯃꯥꯟꯁꯦ ꯐꯖꯅ
ꯎꯔꯥꯕꯥꯟꯒꯤꯗꯨꯗꯤ꯫
ꯑꯔꯕꯥꯟꯒꯤꯕꯨꯗꯤ ꯗꯣꯛꯇꯔ ꯑꯐꯕ ꯂꯥꯛꯄꯅꯦꯕ ꯃꯦꯗꯤꯁꯤꯟ ꯀꯩꯀꯥꯒꯤ ꯃꯔꯛ ꯃꯔꯛ ꯍꯥꯏꯗꯤ ꯃꯣꯏ ꯅꯨꯃꯤꯠ ꯇꯥꯟꯅꯔꯒ ꯅꯪꯒꯤ ꯑꯩꯈꯣꯏꯅ ꯃꯃꯥꯒꯤ ꯑꯜꯇ꯭ꯔ ꯁꯥꯎꯟ ꯂꯧꯔꯨꯕ ꯗꯣꯛꯇꯔꯗꯨꯁꯨ ꯅꯨꯃꯤꯠ ꯅꯤꯅꯤ ꯇꯥꯕꯅꯦꯕ ꯃꯥꯅ ꯑꯩ ꯑꯔꯕꯟꯗ ꯈꯤꯇꯪ ꯈꯨꯗꯣꯡ ꯆꯥ ꯐꯠꯇꯕꯨ ꯑꯣꯏꯗꯣꯏꯀꯣ ꯍꯌꯦꯡ ꯑꯌꯨꯛ ꯉꯟꯇꯥꯥꯟꯅ ꯑꯩꯗ ꯂꯥꯛꯑꯣ ꯊꯣꯛ ꯍꯥꯏꯔꯒ ꯑꯗꯨꯝ ꯑꯁꯣꯝꯗ ꯑꯃꯨꯛ ꯐꯖꯅ ꯌꯦꯡꯊꯣꯛꯄꯤꯅꯦꯕ ꯃꯥꯗꯤ꯫
ꯄꯩꯁꯥ ꯇꯥꯟꯕ ꯈꯛꯇꯁꯨ ꯅꯠꯇꯅ ꯐꯕꯅꯦꯕ ꯑꯁꯤ ꯗꯣꯛꯇꯔꯁꯨ ꯑꯗꯨꯝ ꯃꯃꯥꯒꯤ ꯑꯜꯇ꯭ꯔꯥꯁꯥꯎꯟ ꯂꯧꯔꯨꯕꯗꯣ ꯑꯈꯣꯏ ꯚꯥꯏ ꯅꯨꯡꯒ ꯂꯣꯏꯅ ꯐꯒꯩꯏꯅꯦ ꯀꯩꯅꯣ ꯀꯤꯠꯅꯤ ꯂꯩꯕꯗꯣ ꯑꯅꯤꯃꯛ ꯇꯧꯕꯗꯤ ꯑꯇꯣꯞꯄ ꯍꯤꯗꯥꯛꯁꯨ ꯑꯦꯛꯁꯇ꯭ꯔꯥ ꯃꯌꯥꯝ ꯆꯥꯏꯀꯣ ꯅꯨꯡ ꯇꯨꯡꯁꯤꯟꯅꯕ ꯀꯩꯀꯥ ꯃꯌꯥꯝ ꯑꯃ ꯑꯥꯗꯨ꯭ꯏꯁꯨ꯫ ꯅꯨꯡ ꯑꯍꯨꯝ ꯂꯩꯕꯗꯨ ꯂꯣꯏ ꯐꯈ꯭ꯔꯕꯅꯦ ꯑꯩꯈꯣꯏ ꯕꯥꯗꯣ ꯑꯩꯗꯤ ꯄꯥꯈꯠꯂꯨꯔꯝꯕ ꯀꯔꯥꯏꯅ ꯀꯤꯠꯅꯤꯗ ꯅꯨꯡ ꯂꯩꯁꯤꯜꯂꯒ ꯄꯩꯁꯥꯅ ꯄꯩꯁꯥ ꯂꯩ ꯀꯥꯟꯅ ꯑꯗꯨ ꯇꯨꯝꯕ ꯉꯝꯗ꯭ꯔꯒꯗꯤ꯫ ꯕꯦꯔꯏ ꯌꯥꯝ ꯊꯤ꯭ꯅꯗꯧ ꯍꯥ
ꯍꯥ ꯀꯦꯝ ꯂꯥꯀꯗꯣ
ꯀꯩ ꯅꯨꯃꯤꯠ ꯂꯥꯛꯇꯣꯏꯅꯣ ꯍꯥꯏꯔꯣ
ꯎꯝ
ꯈꯪꯗꯦ ꯑꯩ ꯈꯜꯂꯛꯏꯒꯦ ꯍꯌꯦꯡꯗꯨ ꯗꯣꯛꯇꯔ ꯆꯠꯂꯨꯔꯒ ꯑꯩꯈꯣꯏ ꯃꯥꯅ ꯍꯪꯆꯤꯠꯇꯣ ꯄꯧ ꯍꯨꯟꯁꯦꯅ ꯍꯥꯏꯔꯤ ꯑꯗꯣ ꯍꯨꯜꯂꯝꯃꯒ ꯀꯥꯔꯛꯄ꯭ꯔꯥ ꯅꯠꯇ꯭ꯔꯒꯅ
ꯏꯁꯤꯡ ꯂꯩꯔꯕ꯭ꯔꯥ ꯍꯥꯏꯁꯦ꯫
ꯏꯁꯤꯡ ꯂꯩꯇꯦ ꯏꯁꯤꯡ ꯀꯪꯅ ꯑꯗꯨꯝ ꯍꯨꯜꯂꯗꯣꯏ ꯍꯥꯟꯅꯗꯤ ꯏꯁꯤꯡꯇꯪ ꯀꯪꯂꯒ ꯄꯣꯞ ꯐꯜꯂꯒ ꯃꯇꯣꯟ ꯊꯣꯂꯀꯥꯟꯗ ꯏꯁꯤꯡ ꯈꯔ ꯈꯔ ꯂꯩꯔꯦ ꯍꯥꯏꯔ ꯀꯥꯟꯗ ꯍꯨꯟꯕꯅꯦꯕ ꯏꯁꯤꯡ ꯈꯔ ꯈꯔ ꯂꯩꯔꯦ ꯍꯥꯏꯔ ꯀꯥꯡꯀꯁꯤꯗ ꯐꯧꯗꯨ ꯇꯤꯡꯉꯅꯤ ꯅꯨꯃꯤꯠ ꯅꯤꯅꯤ ꯑꯗꯨꯃꯥꯏꯅ ꯇꯧꯔꯒ ꯑꯗ ꯍꯟꯗꯛꯇꯤ ꯏꯁꯤꯡꯗꯣ ꯑꯝꯇ ꯂꯩꯇꯦꯌꯦ ꯍꯧꯖꯤꯛꯐꯥꯎ ꯍꯨꯟꯗ ꯍꯨꯟꯗ ꯊꯦꯡꯉꯅꯤꯌꯦ꯭ꯅ
ꯎꯝꯗꯦ ꯑꯩ ꯑꯃꯝꯇ ꯈꯜꯂꯛꯈꯤꯒꯦ ꯕꯥꯕꯤꯗꯥꯟ ꯇꯧꯕꯅ ꯐꯗꯣꯏꯔ ꯑꯗꯨꯏ ꯅ ꯑꯗꯨꯒꯤ ꯇꯧꯕꯅ ꯐꯗꯣꯏꯔꯥ
ꯐꯣ ꯍꯪꯅꯔꯣ ꯕꯕꯤꯅꯥꯒꯤꯗꯨꯁꯨ ꯄꯩꯁꯥ ꯍꯣꯡꯉꯗꯤ ꯑꯗꯨꯗ ꯇꯧꯕꯅꯗꯤ ꯐꯩꯌꯦ
ꯑꯣ ꯃꯥꯏꯖꯦ ꯁ꯭ꯋꯥꯏꯗꯗꯤ ꯂꯩꯇꯕꯅꯤꯅ ꯑꯥꯗ ꯆꯠꯂꯨꯗꯨꯏꯅꯦ
ꯇꯟꯗ꯭ꯔꯗꯤ ꯒꯥꯔꯤ ꯚꯔꯥ ꯈꯛꯇꯗ ꯑꯃꯨꯛ ꯍꯟꯒꯠ ꯍꯟꯗ ꯂꯨꯄꯥ ꯆꯍꯨꯝ ꯆꯥꯝꯔꯤꯒꯤ ꯆꯥꯡ ꯇꯤꯡꯗꯣꯏꯅꯤ ꯑꯗꯨ ꯆꯞ ꯃꯥꯟꯅꯅ ꯆꯪꯁꯤꯟꯈꯤꯗꯣꯏꯅꯤ ꯋꯥꯕꯁꯨ ꯍꯦꯟꯗꯣꯏꯅꯦ ꯃꯥꯅ ꯂꯝ ꯂꯥꯞꯄꯅꯤꯅ ꯍꯣꯏ ꯍꯥꯏꯔꯞ ꯍꯪꯉꯁꯤ ꯕꯕꯤꯅꯥꯒꯤꯗ ꯑꯗꯨ ꯃꯑꯣꯡ ꯌꯦꯡꯉꯁꯤ
ꯎꯝ ꯌꯦꯡꯉꯣ ꯑꯇꯣꯞꯄ ꯀꯩ ꯀꯩ ꯇꯧꯕ ꯏꯃꯥꯒꯤꯗꯨꯒ ꯑꯝꯇ ꯍꯪꯕꯤ ꯑꯁ ꯌꯥꯔꯦ ꯏꯃꯥꯒꯤꯉꯗ ꯅꯨꯏꯗꯣ ꯑꯥꯔ ꯊꯥꯏꯍꯥꯕꯅꯤꯅ
ꯍꯣꯏ
ꯎꯝ ꯎꯝ